ꯇꯥꯕ꯭ꯔꯣ
ꯎꯝ ꯎꯝ ꯎꯝ ꯎꯝ ꯇꯥꯄ
ꯍꯥꯏꯇꯥꯔꯦ ꯐꯥꯔꯁꯇꯤꯝ ꯀꯣꯟꯊꯣꯔꯛꯇꯕ
ꯑꯠꯆꯥ ꯑꯠꯆꯥ ꯆꯥꯔꯔꯕ ꯆꯥꯔꯦ ꯆꯥꯔꯦ
ꯆꯔꯦ ꯆꯔꯦ ꯑꯁ ꯀ ꯃꯔꯥꯡ ꯃꯥꯦ ꯅ ꯄꯁ ꯑ ꯃꯤ ꯁꯤꯅꯤ ꯍꯜꯂꯣ ꯃꯔꯔꯦ ꯍꯜꯂꯣ ꯍꯔꯦ ꯆꯆꯥ ꯆꯔꯔꯕꯣ
ꯌꯥꯏꯅꯤ ꯌꯥꯏꯅꯤ ꯀꯝꯄꯤꯇꯤꯁꯟ ꯈꯔ ꯋꯥꯡꯉꯦ ꯍꯟꯗꯛ ꯃꯔꯛꯁꯦ
ꯂꯔꯛ ꯂꯔꯤꯛ ꯄꯥꯕ ꯑꯗꯨꯍꯥꯏꯅ ꯀꯝꯄꯤꯇꯤꯁꯟ ꯇꯧꯔꯦ ꯀꯌꯥ ꯐꯥꯎꯕꯤꯔꯣꯈꯣ
ꯃꯤ ꯁꯤꯅꯦꯀꯤꯖꯦ
ꯑꯦꯏ ꯌꯥꯏ
ꯅꯨꯄꯤ ꯁꯤꯂꯣꯡꯗ ꯂꯩꯕꯗ ꯃꯤ ꯋꯥꯔꯤ ꯁꯥꯅꯤꯡꯗꯦꯕ
ꯃꯥ ꯏꯀꯥꯏ ꯅꯔꯤꯔꯤꯅꯦ
ꯑꯁ ꯃꯥꯒꯤ ꯃꯋꯥꯅ ꯁꯥ ꯋꯥꯔꯤ ꯁꯥꯔꯗꯤ ꯁꯥꯎꯅꯤ ꯍꯥꯏꯕ ꯃꯥꯜꯂꯤꯅꯦ ꯃꯥꯁꯦ
ꯑꯦ ꯂꯩ ꯇꯝꯃꯦ ꯇꯥꯗꯨ ꯃꯥ
ꯑꯆꯥ ꯑꯗꯨꯕꯨꯔꯗꯤ ꯃꯥꯁꯨ ꯄꯩꯁꯥ ꯄꯥꯏꯕꯁꯨ ꯅꯠꯇꯕ ꯅꯠꯇ꯭ꯔꯣ ꯄꯩꯁꯥ ꯄꯥꯏꯗ꯭ꯔꯗꯤ ꯑꯗꯨ ꯃꯔꯛ ꯃꯔꯛꯇ ꯋꯥꯔꯤ ꯁꯥꯎꯋ ꯃꯥꯁꯨ
ꯃꯤꯕꯨ ꯋꯥꯔꯤ ꯁꯥꯕꯗꯤ ꯑꯗꯨꯝ ꯌꯥꯗꯤ ꯌꯥꯏꯗꯅ ꯐ꯭ꯔꯦꯟꯂꯤ ꯑꯣꯏꯗꯅ
ꯑꯣꯏ ꯑꯗꯨ ꯀꯩꯅꯣ ꯑꯣꯏ ꯃꯥꯜꯂꯦ ꯏꯟꯇ꯭ꯔꯣꯕꯣꯠ ꯀꯥꯡꯕꯨ ꯑꯣꯏꯕ ꯇꯥꯔꯦꯅꯦ
ꯑꯗꯨ ꯏꯟꯇ꯭ꯔꯣꯕꯣꯠ ꯀꯪꯕꯗꯨꯗꯤ ꯑꯩꯕꯨ ꯋꯥꯔꯤ ꯁꯥꯎ ꯍꯥꯏꯗꯨꯅ ꯑꯩꯗꯤ ꯌꯥꯒꯅꯤꯅ
ꯍꯣꯏ ꯍꯣꯏ ꯍꯣꯏ ꯑꯩ ꯑꯩ ꯑꯥꯗ ꯆꯠꯀꯦ ꯆꯠꯂꯒ ꯑꯗꯨꯝ ꯃꯇꯨꯡꯗ
ꯍꯥꯏꯒꯤ ꯍꯒꯤ ꯐꯣꯟ ꯁꯔꯦ
ꯍꯣꯏ ꯍꯣꯏ ꯐꯖꯅ ꯇꯥꯛꯄꯤꯒꯦꯃ
ꯃꯆꯤꯟ ꯃꯆꯤꯟ ꯈꯔ ꯁꯥꯊꯤꯅꯤ
ꯑ ꯑ ꯅꯣꯛꯅꯤꯡꯉꯤꯗ ꯆꯕ
ꯅꯠꯇꯦ ꯀ꯭ꯔꯤꯟ ꯁꯥꯡ ꯇꯥꯕ꯭ꯔꯣ
ꯑꯁ ꯃꯦꯁꯤꯖꯦ
ꯗꯔ ꯍꯋꯥꯥꯏ ꯑꯗꯨꯒ ꯁꯟꯁꯥ ꯑꯀꯪꯕꯗ ꯃꯔꯨꯞꯁꯤꯡꯅ ꯃꯥ ꯌꯨꯝꯗ ꯂꯥꯛꯄꯒꯤ ꯄꯨꯔꯛꯄ ꯃꯗꯨ ꯑꯗꯨ ꯍꯥꯕꯒ
ꯀꯩꯅꯣꯃ ꯑꯩꯈꯣꯏ ꯆꯤꯡꯗ ꯅꯥꯄꯤꯃ ꯂꯩꯕꯗ ꯐꯔꯟꯗꯣ ꯐꯔꯟ ꯇꯨꯔꯦꯟ ꯄꯥꯟꯗꯔ ꯂꯩ ꯃ ꯂꯨꯄꯥ ꯂꯨꯄꯥ ꯀꯨꯟꯒꯤ ꯉꯧꯔꯣ ꯆꯥꯔ ꯑꯁ ꯍꯥꯎꯑꯦ ꯉꯁꯤꯗꯤ
ꯑꯆꯥ ꯑꯆꯥꯆꯥ ꯑꯆꯥ ꯍꯣꯏ ꯍꯣꯏ ꯑꯗꯨ ꯑꯗꯨ ꯀꯩꯅꯣꯗꯣ ꯆꯥꯗꯦ ꯆꯥꯅꯤꯡꯅꯤꯅ ꯀꯨꯏꯔꯦ ꯆꯥꯗꯕ ꯉꯁꯤꯗꯤ ꯃꯔꯣꯟ
ꯑꯣ ꯅꯪ ꯁꯤ ꯑꯣꯄꯥꯅꯤꯡ ꯁꯦꯔꯃꯣꯅꯤ ꯌꯥꯗ꯭ꯔ ꯁꯤ
ꯎꯝ ꯄꯊꯔꯅꯥ ꯀꯟꯅ ꯇꯧꯗꯕ ꯌꯥꯔꯣꯏꯁꯦ
ꯏꯔꯥꯡ ꯏꯔꯥꯡ ꯈꯔ ꯀꯜꯂꯦꯈꯣꯏ ꯑꯥ
ꯑꯦ
ꯊꯨꯅ ꯁꯤꯅꯥ ꯁꯤꯗꯤ ꯀꯩꯅꯣꯃꯗꯣ ꯑꯩꯅ ꯍꯥꯏꯕ ꯍꯧꯖꯤꯛ ꯅꯥꯄꯤꯗ ꯅꯪ ꯅꯦꯛꯁ ꯇꯥꯏꯃ ꯅꯪꯉꯣꯟꯗ ꯂꯥꯛꯑꯗꯤꯅ ꯄꯨꯔꯛꯄꯤꯒꯦ ꯂꯨꯄꯥ ꯀꯨꯟꯒꯤ ꯑꯣꯏꯔꯁꯨꯅ
ꯑꯩ ꯑꯔꯣꯝ ꯆꯠꯄꯗ ꯑꯗꯨꯝ ꯆꯥꯕꯗꯤ ꯌꯥꯗꯤ ꯌꯥꯅꯤꯗ ꯍꯥꯏ ꯈꯟꯕ ꯑꯗꯨꯔꯣꯝꯗꯤ ꯐꯪꯗꯤ ꯐꯪꯉꯦ
ꯑꯣ ꯅꯤꯡꯇꯤꯒꯤꯗꯤ ꯆꯥꯅꯤꯡꯗꯦ ꯑꯗꯨꯗꯣ ꯑꯗꯣ ꯃꯔꯛ ꯃꯔꯛꯇ ꯆꯥꯕꯗꯣ ꯃꯥꯒꯤ ꯀꯔꯤ ꯍꯥꯏꯁꯤꯔꯥ ꯍꯥꯎꯑꯣꯏꯗꯅ ꯎ ꯃꯥꯝꯃꯤ ꯍꯥꯏꯕꯗ
ꯎꯝ
ꯑꯗꯨꯝꯕ ꯑꯃ ꯊꯣꯛꯔꯛꯏꯕ ꯍꯥꯎꯋꯏꯕ
ꯑ ꯑꯍꯥ ꯈꯪꯗ꯭ꯔꯦ ꯈꯪꯗ꯭ꯔꯦ ꯄꯨꯟꯁꯤꯁꯦ
ꯑꯦꯛꯖꯥꯝ ꯀꯃꯍꯥꯏꯅ ꯂꯣꯏꯒꯅꯤꯕ
ꯑꯦꯛꯖꯥꯝꯁꯦ ꯍꯌꯦꯡ ꯂꯣꯏꯔꯅꯤ ꯍꯌꯦꯡ ꯂꯣꯏꯔꯒ ꯑꯉꯥꯡ ꯈꯔꯗꯤ ꯍꯟꯅꯕ ꯍꯧꯔꯅꯤ ꯑꯗꯨ ꯗꯦꯠ ꯋꯥꯟ ꯐꯥꯎꯗꯤ ꯂꯩꯅꯤ ꯗꯦꯠ ꯋꯥꯟ ꯐꯥꯎ ꯂꯩꯔꯒ ꯑꯗꯨꯨꯗ ꯑꯣꯖꯥ ꯑꯩꯈꯣꯏꯁꯨ ꯂꯣꯏꯅ ꯍꯟꯕ ꯌꯥꯔꯦ
ꯅꯪ ꯅꯨꯃꯤꯠ ꯑꯍꯨꯝ ꯃꯔꯤ ꯅꯨꯅꯤ ꯑꯗꯨ ꯑꯗꯨꯥꯏꯅ ꯖꯤꯃꯤ ꯖꯤꯃꯤ ꯇꯧꯔꯒ
ꯀꯗꯥꯥꯏꯗꯔꯣ
ꯅꯪ ꯅꯪꯒꯤ ꯁ꯭ꯀꯨꯜ ꯀꯝꯄꯥꯎꯟꯗ ꯍꯣꯁꯇꯦꯜꯗ
ꯎꯝ ꯑꯗꯨꯗꯤ ꯈꯔꯂꯨ
ꯖꯤꯃꯤ ꯖꯤꯃꯤꯒ ꯇꯧ ꯁꯅ ꯂꯩ
ꯃꯠꯀ ꯑꯃꯨꯛ ꯇꯣꯉꯥꯟꯅ ꯑꯃꯨꯛꯀ ꯅꯧꯅ ꯂꯥꯛꯂꯒꯅꯀꯣ
ꯁꯤ ꯑꯩꯈꯣꯏꯒꯤ ꯑꯣꯐꯤꯁꯀꯤ ꯊꯕꯛꯀꯤ ꯍꯜꯂꯣ ꯇꯧꯔ ꯂꯩꯕ ꯀꯥꯟꯗ ꯃꯇꯥꯏꯗꯒꯤ ꯍꯜꯂꯣ ꯊꯣꯛꯑꯒ
ꯎꯝ ꯎꯝ ꯎꯝ ꯑꯗꯨꯗꯤ ꯑꯗꯨꯗꯤ ꯕꯤꯔꯥꯗꯤ ꯀꯥꯅꯤꯍꯦ
ꯅꯪ ꯔꯨꯝ ꯃꯅꯨꯡꯗ ꯂꯩꯕ ꯌꯥꯗꯦ ꯑꯗꯨ ꯃꯄꯥꯟꯗꯒꯤ ꯍꯜꯂꯦ ꯇꯧꯔꯒ ꯊꯣꯛꯑꯗꯤ
ꯎꯝ
ꯇꯥꯕꯔꯥ ꯍꯥꯏꯔ
ꯖꯤꯡ ꯂꯧꯔꯛꯅꯤꯍꯦ
ꯁꯤꯅꯦ ꯅꯪꯁꯨ ꯂꯥꯏꯠ ꯑꯦ ꯀꯔꯤꯕ ꯂꯥꯏꯗꯤ ꯈꯔ ꯀꯤꯕ ꯃꯥꯂꯦꯅꯦ
ꯑ ꯍꯣꯏ ꯑꯗꯨꯝ ꯀꯩꯅꯣꯗꯤ ꯂꯩꯇꯕꯗꯤ ꯅꯠꯇꯕꯅꯤꯅ ꯂꯩꯗꯤ ꯂꯩꯕꯅꯤꯅ ꯀꯤꯐꯝꯗꯤ ꯈꯔ ꯊꯣꯛ ꯇꯥ ꯅꯤꯅꯦ
ꯅꯤꯅꯦ ꯖꯤꯅꯤꯅꯦ
ꯀ꯭ꯔꯥ ꯈꯂꯣꯅꯦ ꯀꯔꯥ ꯈꯂꯣꯅꯦ ꯅꯪꯁꯨ ꯏꯊꯟ ꯂꯩꯅ ꯂꯩꯅ ꯃꯤ ꯑꯃ ꯇꯣꯉꯥꯟꯅ ꯅꯧꯅ ꯈꯨꯝꯂꯛꯄ ꯍꯥꯏꯕꯁꯤꯗꯤ
ꯑꯗꯨ ꯅꯪ ꯅꯪꯊꯟꯗ ꯑꯗꯨꯃꯥꯏꯅ ꯂꯩꯕ ꯀꯥꯟꯗ ꯅꯨꯄꯤ ꯁꯛ ꯐꯠꯖꯕ
ꯎꯝ ꯎ ꯎ ꯌꯥꯔꯦ ꯌꯥꯔꯦ
ꯅꯪ ꯅꯪꯒꯤ ꯅꯦ ꯅꯨ ꯅꯨꯄꯤ ꯐꯖꯕꯗꯣ ꯑꯗꯨ ꯈꯔ ꯃꯅ ꯑꯗꯨ ꯑꯩꯅ ꯈꯔ ꯐꯖꯕ ꯂꯥꯛꯑꯒ ꯃꯥꯏ ꯇꯧꯅꯦ
ꯎꯝ ꯚꯥꯏ ꯑꯦ ꯑꯗꯨ ꯇꯥꯡꯗꯤ ꯇꯣꯛꯄꯅ ꯐꯅꯤ
ꯃꯪꯗꯕ ꯍꯅꯤ ꯅꯪ
ꯑꯗꯨꯝ ꯀꯥꯏꯗꯤ ꯇꯞꯄꯅꯦ ꯐꯅꯤ
ꯑꯗꯨꯗꯤ ꯅꯪꯗꯤ ꯅꯪꯊꯟꯗ ꯂꯩꯔꯗꯤ ꯂꯥꯏꯒꯤ ꯐꯤꯂꯝꯒꯨꯝꯗꯤ ꯌꯦꯡꯉꯔꯣꯏ
ꯀꯗ ꯑꯦꯗꯤꯗꯒꯤ ꯅꯠꯇꯦ ꯃꯐꯝꯗꯨꯣ ꯈꯔ ꯃꯤ ꯈꯔ ꯌꯥꯝꯃꯒ ꯀꯩꯅꯣ ꯇꯧꯔꯒ ꯃꯐꯝꯗꯣ ꯄꯤꯛꯂ ꯇꯧꯔꯗꯤ ꯐꯕ ꯑꯁꯛ ꯆꯥꯎꯕꯁꯤꯗ ꯑꯩꯈꯨꯔꯤ ꯇꯧꯔ ꯂꯩꯅꯤ ꯊꯜꯂꯣꯅꯦ ꯑꯗꯨꯃꯥꯏꯅ ꯑꯃꯨꯛꯀ ꯑꯦꯛꯁꯇ꯭ꯔꯥ ꯑꯃꯨꯛꯀ ꯅꯧꯅ ꯑꯃꯨꯛꯀ ꯃꯈ ꯑꯣꯔꯅꯦ
ꯈꯪꯈ꯭ꯔꯦ ꯈꯪꯈ꯭ꯔꯦꯅ ꯑꯗꯨꯒꯤꯅꯤꯅꯦ ꯅꯪꯅ ꯖꯒꯥ ꯑꯃꯗ ꯂꯩꯔꯁꯨ ꯅꯊꯪꯗ ꯁꯂꯥꯏꯔꯤ ꯂꯩꯇꯕꯗꯣ
ꯀꯗꯥ ꯗꯥꯔꯣ
ꯏꯝꯐꯥꯜꯗ ꯑꯣꯏꯒꯦꯔꯥ ꯁꯤꯂꯣꯡꯗ ꯑꯣꯏꯒꯦꯔꯥ
ꯑꯦꯂ ꯅꯪꯁꯨ ꯀꯩꯅꯣꯗꯗꯤ ꯑꯩꯒꯤ ꯍꯣꯁꯇꯦꯜꯗꯗꯤ ꯏꯊꯟꯇ ꯂꯩꯔꯦꯗ ꯆꯍꯤ ꯑꯍꯨꯝꯒꯨꯝꯕ ꯏꯊꯟꯇ ꯂꯩꯅꯤꯗ
ꯑꯆꯥ
ꯆꯟ ꯊꯨꯝꯃꯦ ꯆꯗ ꯑꯦꯁ ꯑꯗꯨ ꯑꯗꯨ ꯍꯣꯏ ꯑꯗꯨ ꯃꯇꯝꯗꯤ ꯀꯅꯥꯁꯨ ꯀꯤꯑꯕ ꯃꯇꯝ ꯅꯠꯇꯗ ꯖꯤꯝꯁ ꯅꯤꯅ ꯀꯟꯅ
ꯅꯪꯒꯤꯁꯤꯗꯤ ꯖꯤꯝꯁ ꯅꯥꯕ ꯃꯤꯁꯤ ꯖꯤꯝꯁ ꯅꯥꯕ ꯃꯤꯁꯤꯡꯁꯦ ꯂꯥꯏ ꯀꯗꯤꯅꯤꯡꯉꯦ ꯖꯤꯝꯁꯅ ꯃꯥꯡꯦ
ꯀ꯭ꯔ ꯁꯤꯛꯁꯇꯤ ꯁꯚꯦꯟꯇꯤ ꯊꯥꯡꯂꯛꯄꯕꯨꯗꯤ ꯍꯥꯏꯦ ꯏꯟ ꯐ꯭ꯔꯦꯁ ꯇꯧꯗꯨꯗꯤ ꯀꯅꯥ ꯀꯅꯦ
ꯎꯝ ꯇꯧꯒꯅꯤ ꯇꯧꯒꯅꯤ
ꯎꯝ
ꯅꯨꯡꯊꯤꯟꯗꯥꯏ ꯅꯨꯄꯤ ꯑꯃ ꯋꯥꯔꯤ ꯁꯥꯟꯅꯕ
ꯍ
ꯑꯗꯨ ꯃꯥꯁꯦ ꯀꯩꯅꯣꯅꯤꯅꯦ ꯂꯨꯍꯣꯡꯈ꯭ꯔꯕ ꯃꯤꯅꯦꯕ ꯀꯥꯏꯅꯕꯗꯨꯗꯨ ꯅꯠꯇꯦ ꯅꯪ ꯃꯤ ꯑꯃ ꯀꯥꯏꯅꯈ꯭ꯔꯕ ꯃꯤꯁ ꯍꯥꯏꯕ ꯅꯠꯇ꯭ꯔꯣ
ꯑꯣ ꯍꯣꯏ ꯉꯔꯥꯡ ꯅꯍꯥꯟ ꯑꯩ ꯁꯥꯕꯗꯀꯣ
ꯑ ꯑꯩ ꯑꯩꯒꯤꯗꯨꯗꯤ ꯀꯥꯏꯅꯕ ꯃꯤ ꯅꯠꯇꯦ ꯃꯥꯗꯤ ꯃꯃꯥꯗꯣꯁꯤꯁ ꯑꯦꯁꯤꯁꯇꯦꯟ ꯄ꯭ꯔꯣꯐꯦꯁꯔ ꯇꯧꯕꯋ ꯌꯥꯏꯌꯦ ꯀꯩꯅꯣꯗ ꯆꯦꯟꯅꯥꯏꯗ
ꯑ
ꯑꯗꯣ ꯃꯥꯥ ꯂꯨꯍꯣꯡꯕ ꯀꯨꯏꯗ꯭ꯔꯤ ꯆ ꯏꯃꯥꯒꯨꯝꯕ ꯐꯥꯔꯦ ꯑꯗꯣ ꯑꯁ ꯋꯥꯔꯤ ꯁꯥꯕꯁꯦ ꯑꯗꯨꯝ ꯅꯨꯡꯉꯥꯏꯕꯅꯤꯅꯦ ꯂꯨꯍꯣꯡꯈ꯭ꯔꯕ ꯃꯤ ꯑꯣꯏꯔꯁꯨ
ꯍꯣꯏ ꯍꯣꯏ ꯍꯧꯖꯤꯛꯇꯤ ꯎꯝ
ꯃꯥꯅ ꯃꯣꯏꯒꯤ ꯀꯩꯅꯣ ꯂꯩꯐꯝꯗꯨꯗ ꯃꯣꯏꯗꯤ ꯕꯤꯆ ꯃꯅꯥꯛꯇ ꯂꯩꯗꯅ ꯆꯠꯀꯖꯥꯡ ꯆꯤꯟꯖꯥꯛꯇꯤ ꯀꯩꯅꯣꯃ ꯌꯥꯝ ꯍꯥꯎꯕꯗꯤ ꯅꯠꯇꯦ ꯑꯗꯨ ꯑꯣꯏꯔꯁꯨ ꯁꯤ ꯐꯨꯗꯠꯇꯣ
ꯍꯣꯏ ꯍꯣꯏ
ꯆꯤꯐꯨꯠꯇꯤ ꯌꯥꯝ ꯍꯣꯡꯉꯦ ꯍꯧꯖꯤꯛ ꯀ꯭ꯔꯦꯞꯀꯨꯝꯕꯗꯣ ꯂꯨꯄꯥ ꯑ ꯀꯔꯤꯕ ꯂꯨꯄꯥ ꯆꯅꯤꯒꯤꯗꯣ ꯀꯦꯖꯤ ꯑꯍꯨꯝ ꯃꯔꯤ ꯐꯪꯉꯦ ꯑꯅꯤ ꯑꯍꯨꯝ ꯍꯥꯏꯕ꯭ꯔꯥ ꯑꯍꯨꯝ ꯃꯔꯤ ꯍꯥꯏꯕ꯭ꯔꯥ ꯑꯗꯨꯒ ꯃꯣꯏꯒꯤ ꯀ꯭ꯔꯦꯞꯇꯨꯗꯤ ꯑꯩꯈꯣꯏ ꯑꯩꯈꯣꯏ ꯈꯨꯟꯗꯒꯨꯝꯕ ꯂꯩꯕꯗꯨꯝ ꯑꯗꯨꯗꯤ ꯍꯦꯟꯅ ꯆꯥꯎꯋꯤꯗꯅ
ꯍꯣꯏꯗ ꯍꯣꯏꯗ ꯎꯗꯤ
ꯅꯦ
ꯑꯗꯨꯅ ꯆꯞꯂꯗꯤꯅꯤꯍꯦ
ꯑꯗꯨꯅꯦ ꯀꯦꯖꯤ ꯑꯅꯤ ꯑꯍꯨꯝ ꯑꯅꯤ ꯑꯍꯨꯝ ꯍꯥꯏꯔꯁꯨ ꯌꯥꯝꯝꯃꯦ ꯀꯩꯅꯣ
ꯑꯁ ꯄꯖꯅꯤ ꯌꯥꯝꯗ
ꯅ ꯑꯣꯛꯇꯣꯄꯁ ꯀꯨꯝꯕꯁꯨ ꯂꯩꯌꯦ ꯁꯀꯨꯠꯇꯨꯁꯨ ꯆꯥꯏ ꯃꯣꯏ ꯕꯤꯠꯆꯀꯨꯝꯕꯗ ꯀꯣꯏꯕ ꯀꯥꯟꯗ ꯁ꯭ꯀꯨꯏꯁꯨ ꯁ꯭ꯀꯨꯠꯅ ꯍꯦ ꯍꯥꯎꯋꯦ ꯍꯥꯏ ꯃ ꯍꯥꯏꯗ ꯅꯪꯨꯛꯇꯒ ꯆꯥꯈ꯭ꯔꯕꯣ
ꯇꯥꯔꯦ ꯇꯥꯔꯦ
ꯑꯣꯛꯇꯣꯕꯔꯁꯨ ꯑꯗꯨꯝ ꯍꯥꯎꯗꯤ ꯍꯥꯎꯑꯣꯗ ꯑꯗꯨ ꯑꯣꯏꯔꯁꯨ
ꯀꯩꯅꯣ ꯗꯦꯜꯂꯤ ꯂꯩ ꯃꯇꯝꯗ ꯍꯣꯏ ꯍꯣꯏ ꯑꯗꯨꯝꯇꯗ ꯆꯥꯛꯔꯦ ꯍꯣꯏ ꯑꯗꯨꯝ ꯃꯇꯝꯗ ꯌꯥꯝ ꯇꯥꯎꯔꯦꯗ
ꯁꯤ ꯒꯨꯍꯥꯇꯤꯗꯁꯨ ꯐꯪꯗꯤ ꯐꯪꯕꯅꯦ ꯑꯗꯨ ꯑꯣꯏꯔꯁꯨ ꯀꯔꯤ ꯍꯥꯏꯁꯤꯅꯣ ꯌꯥꯝꯗꯦꯕꯚꯚꯥꯏ ꯂꯤꯁꯤꯡ ꯂꯤꯁꯤꯡ ꯑꯃꯒꯤꯗ
ꯑꯁ ꯇꯥꯡꯅꯤꯗ ꯇꯥꯡꯁꯨꯣ ꯍꯥꯏꯕꯗꯤ ꯑꯩꯈꯣꯏꯗꯤ ꯁꯄ꯭ꯂꯥꯏꯗ ꯂꯩꯇꯕꯅꯤꯅꯀꯣ ꯁꯄ꯭ꯂꯥꯏ ꯍꯥꯏ ꯇꯒ ꯐꯪꯉꯒ ꯇꯧꯔꯗꯤ ꯐꯕ ꯂꯩꯖꯀꯥꯗ ꯐꯪꯗꯕꯅꯤꯅ
ꯍꯣꯏ ꯍꯣꯏ
ꯍꯧꯖꯤꯛ ꯀꯩꯅꯣ ꯇꯧꯕꯗꯨ ꯃꯃꯥꯡꯗ ꯍꯧꯖꯤꯛ ꯅꯪꯕꯨ ꯇꯧꯗ꯭ꯔꯤꯉꯩꯗ ꯃꯃꯥꯡꯗ ꯑꯃ ꯇꯧꯋꯦ
ꯑꯥ
ꯁꯨ ꯄꯥꯟ ꯈꯕ ꯈꯥꯏꯅ
ꯑꯆꯥ
ꯑꯩꯕꯨ ꯀꯩꯅꯣ ꯇꯧꯕ ꯋꯥ ꯉꯥꯡꯕ ꯆꯥꯟꯁ ꯄꯤꯗꯦ ꯑꯗꯨꯝ ꯇꯧꯔꯦ ꯃꯥꯅ
ꯉꯁꯥꯏ ꯑꯩꯅ ꯋꯥꯔꯤ ꯁꯥꯕꯗꯣ ꯑꯣꯏꯔꯝꯕ ꯌꯥꯏ
ꯈꯪꯗꯦꯅꯦ ꯑꯗꯨ ꯅꯪꯒꯤꯗꯨꯗꯤ ꯃꯄꯥꯟꯗ ꯂꯩꯕ ꯅꯠꯇ꯭ꯔꯣ
ꯏꯝꯐꯥꯜꯗ ꯂꯩꯕꯅꯦ ꯃꯣꯏ ꯅꯣꯅꯦꯗꯤ ꯀꯩꯅꯣ ꯍꯥꯏꯕꯅꯦ ꯃꯣꯏ ꯗꯤꯁꯇ꯭ꯔꯤꯛꯇꯣ
ꯑꯣ ꯑꯣ ꯀꯩꯅꯣꯝ ꯅꯛꯇ ꯂꯩꯌꯦ ꯔꯤꯝꯁ ꯅꯛꯇ ꯂꯩ ꯅ ꯍꯥꯏꯅꯦꯃꯥꯟꯅꯗ꯭ꯔ
ꯑꯆꯥꯥ ꯆꯞ ꯆꯥꯗꯤ ꯈꯪꯗ꯭ꯔꯦꯁꯨ ꯍꯣꯏ ꯑꯣꯏꯣꯏꯃꯤ ꯌꯥꯏ
ꯑꯗꯨ ꯄꯥꯟꯈ꯭ꯔꯕꯅꯦ ꯑꯗꯨꯁꯨ ꯄꯥꯟꯈ꯭ꯔꯕ ꯑꯩꯈꯣꯏꯅ ꯐꯖꯅ ꯁꯥꯏꯕꯨ ꯃꯥꯟꯗ ꯍꯩꯅ ꯁꯥꯏ
ꯎꯝ
ꯃꯤꯕꯨ ꯋꯥ ꯉꯥꯡꯕ ꯄꯤꯗ꯭ꯔꯦ ꯃꯤꯕꯨ ꯋꯥ ꯉꯥꯡꯕ ꯄꯤꯗꯦ ꯗ꯭ꯔꯦ ꯃꯥꯗꯤ ꯃꯥꯅ ꯑꯣꯏꯅ ꯂꯦꯁꯟ ꯄ꯭ꯂꯥꯟꯗ ꯑꯗꯨꯝ ꯁꯦꯝꯅ ꯇꯧꯔꯦ
ꯃꯥꯅ ꯆꯦꯂꯦꯟꯖ ꯇꯧꯕ ꯅꯪ ꯉꯝꯗ꯭ꯔꯕꯣ
ꯆꯦꯂꯦꯟꯖ ꯇꯧꯔꯦ ꯀꯗꯥꯏ ꯉꯥꯡꯅꯤ ꯑꯗꯨꯝ ꯎꯝ ꯍꯥꯏꯔ ꯈꯔ ꯉꯥꯏꯍꯥꯛ ꯉꯥꯡꯊꯣꯛꯑꯦ ꯎꯝ ꯍꯥꯏꯔ ꯈ ꯉꯥꯏꯍꯥꯛ ꯉꯥꯡꯇꯣꯛꯋꯦ ꯃꯗ
ꯋꯥꯔꯤ ꯁꯥꯕ ꯃꯤ ꯋꯥꯔꯤ ꯁꯥꯕ ꯅꯨꯡꯉꯥꯏꯕ ꯃꯤꯅ ꯑꯗꯨꯝ ꯀꯔꯤ ꯍꯥꯏꯁꯤꯔꯥ ꯃꯣꯏꯅ ꯃꯆꯤꯟ ꯌꯥꯝꯕꯅꯤꯗ
ꯑꯥ ꯑꯗꯨ ꯀꯩꯅꯣ ꯇꯧꯕꯗꯨ ꯃꯤꯡꯗꯨ ꯃꯥꯒꯤ ꯃꯤꯡꯗꯨ ꯃꯥꯒꯤ ꯑꯣꯏꯅ ꯊꯣꯛꯣꯂꯑꯦ
ꯑꯣ ꯑꯣꯏꯕ ꯌꯥꯏ ꯉꯁꯥꯏ ꯑꯩꯅ ꯅꯪꯕꯨ ꯀꯩꯅꯣꯝꯃ ꯊꯥꯏꯗꯅ
ꯍꯣꯏ ꯍꯣꯏ ꯎꯝ ꯇꯣꯉꯗꯦ
ꯑꯗꯨꯗꯤ ꯅꯪꯒꯤꯗꯤ ꯗꯤ ꯅ ꯍꯧꯗ꯭ꯔꯣ
ꯑꯣ ꯅꯍꯣꯡꯅꯦ ꯐꯦꯡꯉꯣ ꯑꯩ ꯅꯪꯕꯨ ꯀꯩꯅꯣꯗ ꯊꯥꯕꯤꯅꯦ
ꯑꯩ ꯃꯗꯨꯗꯤ ꯊꯦꯡꯅꯗ꯭ꯔꯤ ꯑꯗꯨꯗꯤ
ꯌꯦꯡꯉꯣ ꯌꯦꯡꯉꯣ ꯑꯩꯅ ꯊꯥꯕꯅꯦ
ꯏꯁꯀ꯭ꯔꯤꯟ ꯁꯣꯠ ꯏꯁꯀ꯭ꯔꯤꯟ ꯁꯣꯠꯀ ꯉꯁꯥꯏꯗꯒꯤ ꯇꯧꯔꯒ ꯊꯝꯕꯖꯥꯠꯅꯤꯅꯦ
ꯅꯠꯇꯦ ꯍꯧꯖꯤꯛꯅ ꯇꯧꯅꯦ ꯚꯥꯏ ꯅꯪꯕꯨ ꯉꯥꯡꯕꯗꯣ ꯅꯪꯕꯨ ꯉꯥꯡꯂꯤꯗꯣ ꯃꯥꯒꯤ ꯁꯤ ꯑꯣꯏꯅ ꯊꯣꯛꯂꯛꯑꯦ
ꯀꯃꯥꯏꯅ
ꯈꯪꯗꯦ ꯑꯗꯨꯅꯦ ꯑꯗꯨ ꯉꯁꯥꯏꯒꯤ ꯑꯃ ꯆꯠꯈꯤꯕꯗꯨ ꯑꯗꯨꯝ ꯆꯠꯂ ꯂꯩꯌꯦꯕ
ꯑꯆꯥ ꯍꯣꯏ ꯍꯣꯏ
ꯎꯝ
ꯑꯗꯣ ꯉꯁꯤꯒꯤꯗꯤ ꯉꯁꯤ ꯐꯨꯠꯕꯣꯜꯒꯤꯗꯤ ꯀꯅꯥ ꯁꯞꯄꯣꯔꯠ ꯇꯧꯒꯦꯔꯣ
ꯑꯦ ꯑꯩꯈꯣꯏ ꯀꯥꯡꯕꯨ ꯇꯥꯔꯦꯅꯦꯗꯣ
ꯑꯣ ꯑꯩꯈꯣꯏ ꯑꯦꯁꯤꯌꯥꯟꯒꯤꯀꯣ ꯍꯣꯏꯗ ꯑꯃꯗꯨꯁꯨ ꯍꯣꯏ ꯍꯩꯗꯤ ꯍꯩꯌꯦ ꯑꯗꯨꯝ ꯉꯝꯁꯨ ꯉꯝꯗꯧ ꯃꯥꯜꯂꯦ ꯑꯗꯨ ꯑꯣꯏꯔꯁꯨ ꯑꯩꯈꯣꯏꯒꯤ ꯃꯤꯅꯤꯅ ꯑꯩꯈꯣꯏꯕꯨ ꯁꯞꯄꯣꯔꯠ ꯇꯧꯕ ꯇꯥꯔꯦꯗꯅ ꯎꯄꯥꯏ ꯂꯩꯇꯦꯅ
ꯎꯝ ꯑꯁ ꯑꯃꯗꯨꯗꯤ ꯃꯣꯏꯅ ꯈ꯭ꯋꯥꯏꯅ ꯌꯥꯝꯂꯤꯅꯤꯅꯦ ꯊꯥꯡꯂꯤꯕꯤꯁꯦ
ꯎꯝ ꯑꯗꯨꯝ ꯉꯝꯗꯤ ꯉꯝꯒꯅꯤꯗ ꯃꯣꯏꯅ ꯈꯪꯗꯦ ꯍꯥꯏꯕ ꯉꯝꯗꯦ
ꯍꯣꯏ ꯍꯣꯏ ꯍꯣꯏ ꯑꯩꯈꯣꯏ ꯀꯥꯡꯕꯨꯁꯨ ꯑꯗꯨꯝ ꯌꯥꯗꯤ ꯌꯥꯕꯅꯤꯗ ꯄꯤꯛ ꯂꯁꯨ
ꯃꯤ ꯄꯤꯛꯄ ꯑꯣꯏꯅ ꯑꯁ ꯈ꯭ꯋꯥꯏꯗꯒꯤ ꯀꯟꯕ ꯍꯥꯏꯇꯥꯔꯦ ꯐꯨꯠꯕꯣꯜꯗ ꯑꯩꯈꯣꯏ ꯑꯩꯈꯣꯏ ꯑꯩꯈꯣꯏꯒꯤꯗ
ꯍꯣꯏ
ꯑꯦꯚ꯭ꯔꯤ ꯏꯔ ꯑꯗꯨꯝ ꯃꯣꯏꯅꯁꯨ ꯁꯔꯄ꯭ꯔꯥꯏꯁ ꯑꯃꯗꯤ ꯇꯧꯔꯛꯅꯦ ꯍꯟꯗꯛꯁꯨ ꯑꯁꯤꯅ ꯁꯔꯄ꯭ꯔꯥꯏꯁ ꯇꯧꯒꯗꯔ ꯈꯪꯗꯦ
ꯐꯥꯒꯤ ꯐꯥꯒꯤꯗ ꯎꯝ
ꯉꯁꯤꯒꯤꯁꯦ ꯃꯣꯏꯅ ꯍꯥꯜꯂꯗꯤ ꯃꯤꯡꯆꯠꯇꯤ ꯈꯔꯗꯤ ꯂꯩꯔꯅꯤꯍꯦ
ꯍꯣꯏ ꯑꯩꯁ ꯑꯗꯨꯒꯤ ꯀꯩꯅꯣꯗꯨ